ꯑꯣ ꯍ ꯇꯥꯏ ꯇꯥꯏ ꯇꯥꯏ ꯇꯥꯏ ꯇꯥꯏ ꯑꯁ ꯑꯨꯗꯨꯝ ꯀꯩꯗꯧꯔꯨꯅꯤ ꯑꯗꯨꯝ ꯄꯪꯂꯩ ꯃꯔꯩꯔꯤꯗꯨꯅꯤ
ꯆꯥꯛ ꯆꯥꯔꯕꯣ
ꯑꯥ ꯆꯥꯛ ꯆꯥꯛ ꯆꯥꯕ ꯀꯨꯏꯗꯔ꯭ꯤꯌꯦ
ꯀꯩ ꯃꯊꯦꯜ ꯍꯣꯠꯅꯔꯕ ꯉꯁꯤꯗꯤ
ꯉꯁꯤꯗꯤ ꯀꯩꯅꯣ ꯇꯧꯔꯦꯗ ꯃꯥꯏꯔꯦꯟ ꯊꯣꯡꯉꯦ ꯏꯃꯥꯅ ꯃꯥꯏꯔꯦꯟꯅꯦ ꯑꯗꯩꯗꯤ ꯑꯩꯈꯣꯏ ꯀꯩ ꯍꯥꯏꯗꯣꯏꯅꯣ ꯁꯣꯏꯖꯤꯟ ꯍꯥꯏꯒꯗꯔ꯭ ꯁꯣꯏꯕꯨꯝ ꯍꯥꯏꯒꯗ꯭ꯔꯥ ꯑꯃ ꯂꯩꯗꯥꯏꯅꯦ
ꯑꯥ
ꯎꯝ ꯑꯗꯨꯒ ꯇꯧꯔꯒ ꯉꯥ ꯃꯆꯥ ꯑꯃ ꯊꯛꯑꯦ
ꯎꯝ ꯎꯝ
ꯑꯗꯨ ꯇꯧꯔꯒ ꯊꯣꯡꯉꯦ
ꯀꯃꯥꯏ ꯀꯃꯥꯏ ꯊꯣꯡꯉꯤ ꯃꯥꯏꯔꯦꯟ ꯊꯣꯡꯕꯕꯨ
ꯃꯥꯏꯔꯦꯟ ꯊꯣꯡꯕꯁꯦ ꯑꯗꯨꯝ ꯃꯥꯏꯔꯦꯟꯗꯣ ꯑꯩꯈꯣꯏꯒꯤ ꯃꯀꯨꯨꯗꯣ ꯍꯨꯗꯣꯛꯑꯅꯤ ꯑꯗꯨꯒ ꯃꯁꯨꯡ ꯃꯁꯨꯡ ꯁꯣꯏꯗꯣꯛꯑꯅꯤꯗꯅ ꯑꯂꯨꯒꯤ ꯇꯥꯏꯞꯇ
ꯑ
ꯑꯗꯨꯒ ꯁꯣꯏꯕꯨꯝꯗꯨꯒ ꯄꯨꯂꯞ ꯑꯍꯥꯟꯕꯗ ꯀꯩꯅꯣꯒ ꯇꯧꯋꯦ ꯑꯩꯈꯣꯏꯒꯤ ꯇꯤꯜꯍꯧ ꯆꯅꯝ ꯃꯔꯨ ꯃꯔꯥꯡ ꯍꯥꯟꯅ ꯊꯥꯎ ꯉꯧꯕꯗꯣ
ꯑꯥ
ꯑꯗꯨꯃꯥꯏꯅ ꯉꯧꯔꯅꯤ ꯑꯗꯨ ꯃꯔꯨ ꯃꯔꯥꯡꯗꯣ ꯊꯥꯛ ꯂꯣꯏꯔꯀꯥꯟꯗ ꯃꯨꯜꯂꯦ ꯍꯥꯏꯔ ꯀꯥꯟꯗ ꯀꯩꯅꯣ ꯇꯧꯔꯅꯤ ꯑꯩꯈꯣꯏ ꯉꯁꯥꯏꯒꯤ ꯁꯣꯏꯕꯨꯝꯗꯨꯅꯦ ꯑ ꯀꯩꯅꯣꯗꯨꯒ ꯃꯥꯏꯔꯦꯟꯗꯨꯒ ꯊꯥꯗꯔꯒ ꯉꯧꯔꯅꯤ ꯑꯗꯨꯒ ꯃꯍꯤ ꯍꯥꯞꯆꯟꯒꯔ꯭ꯅꯤ ꯀꯕꯛ ꯀꯕꯛ ꯃꯍꯤ ꯁꯧꯔꯛꯄꯩꯗꯨꯗ ꯀꯩꯅꯣ ꯍꯥꯞꯆꯤꯟꯕ ꯍꯥꯏꯇꯥꯔꯦ ꯑꯩꯈꯣꯏꯒꯤ ꯉꯥ ꯑꯌꯥꯏꯕꯗꯣ ꯑꯗꯨ ꯑꯗꯨ ꯑꯗꯨ ꯍꯥꯞꯆꯟꯕ ꯑꯁ ꯃꯍꯥꯎ ꯑꯗꯨꯝ ꯍꯥꯎꯋꯦ ꯃꯔꯦꯟꯗꯣ ꯀꯩꯅꯣꯒꯤꯅꯦ ꯑꯩꯈꯣꯏꯒꯤ ꯏꯃꯥꯒꯤ ꯃꯃꯥꯟꯅꯕꯤ ꯑꯃ ꯂꯩꯌꯦꯕꯀꯣ ꯑꯩꯈꯣꯏ ꯆꯤꯡꯒꯤ ꯑꯗꯣ ꯃꯥꯅ ꯄꯣꯔꯛꯑꯦꯅ ꯑꯩꯈꯣꯏꯒꯤ ꯆꯔꯥ ꯃꯥꯏꯔꯦꯟꯗꯣ
ꯑꯣ ꯆꯔꯥ ꯃꯥꯏꯔꯦꯟ ꯌꯥꯝ ꯄꯤꯛꯄꯗꯣ
ꯗꯤ ꯑꯗꯨꯝ ꯀꯩꯅꯣꯁꯤꯅ ꯍꯥꯎꯋꯦ ꯑꯩꯈꯣꯏꯒꯤ ꯃꯥꯏꯔꯦꯟ ꯑꯄꯤꯛꯄ ꯆꯔꯥ ꯃꯥꯏꯔꯦꯟꯗꯣ
ꯑꯥ
ꯑꯗꯨꯝ ꯊꯨꯝꯕ ꯑꯃ ꯌꯥꯎꯋꯦꯕ ꯃꯍꯥꯎꯁꯦ
ꯍꯥꯎꯋꯦ ꯑꯗꯨꯅꯕꯨꯗꯤ ꯑꯃ ꯑꯆꯧꯕ ꯆꯥꯔꯦ
ꯀꯔꯤ ꯏꯟꯖꯥꯡ ꯆꯥꯔꯕ ꯀꯩ ꯉꯥꯅꯣ ꯆꯥꯔꯤꯕꯣ
ꯉꯥ ꯁꯖꯤꯛ ꯆꯥꯕꯤꯅꯤꯗ ꯃꯣꯏ ꯀꯩꯅꯣ ꯇꯧꯋꯦꯗꯅ ꯑꯩꯈꯣꯏꯒꯤ ꯍꯧꯖꯤꯛꯀꯥꯟꯒꯤ ꯑꯥ ꯀꯩꯅꯣ ꯇꯧꯕꯤꯗꯣ ꯑꯃ ꯉꯥ ꯃꯦꯂꯥꯒ ꯇꯧꯕꯗꯣ
ꯎꯝ
ꯉꯥ ꯃꯦꯂꯥ ꯇꯧꯋꯦꯅ ꯑꯩꯈꯣꯏ ꯑꯗꯨ ꯑꯗꯨꯋꯥꯏꯗ ꯑꯩꯈꯣꯏ ꯈꯪꯅꯕ ꯑꯃꯒꯤ ꯑꯗꯨ ꯃꯣꯏ ꯑꯗꯨꯗꯒꯤ ꯂꯩꯍꯧꯕꯅꯦ ꯉꯥꯗꯣ
ꯑꯥ
ꯎꯝ ꯉꯥꯗꯤ ꯑꯗꯨꯝ ꯐꯖꯔꯦ ꯆꯥꯎꯔꯦ ꯍꯧꯖꯤꯛꯀꯥꯟꯁꯤ ꯀꯩꯅꯣ ꯇꯧꯕꯤ ꯑꯃ ꯀꯟꯅ ꯆꯠꯅ ꯈꯂꯛꯏ ꯉꯥ ꯃꯦꯂꯥ ꯇꯧꯕꯤꯃ
ꯑꯍꯣꯏ ꯍꯣꯏ ꯇꯧꯋꯦ ꯇꯧꯋꯦ ꯑꯗꯨꯕꯨꯗꯤ
ꯑ ꯉꯥ ꯃꯦꯂꯥꯁꯦ ꯀꯩꯅꯣ ꯇꯧꯔꯒ ꯃꯣꯏ ꯄꯩꯁꯥꯁꯦ ꯑꯗꯨꯅꯦ ꯀꯥꯟꯅꯕ꯭ꯔꯥ ꯈꯪꯗꯦꯕ
ꯑꯗꯨꯝ ꯀꯥꯟꯅꯔꯝꯒꯅꯤ ꯑꯗꯨꯅꯕꯨꯗꯤ
ꯑ ꯃꯣꯏ ꯉꯥꯁꯦ ꯀꯩꯅꯣ ꯇꯧꯔꯅꯤꯗꯅ ꯑꯩꯈꯣꯏꯅ ꯐꯥꯝ ꯃꯄꯨꯁꯤꯅ ꯌꯣꯟꯊꯣꯛꯇꯣꯏꯅꯦꯕ
ꯑꯥ
ꯃꯤ ꯃꯤ ꯑꯇꯣꯞꯄꯗ ꯃꯤ ꯍꯥꯏꯗꯤ ꯉꯥ ꯄꯨꯂꯞ ꯐꯥꯝꯗꯨꯗ ꯂꯩꯔꯤꯕ ꯉꯥꯗꯣ ꯑꯩꯈꯣꯏꯒꯤ ꯀꯩꯅꯣꯒꯤ ꯆꯥꯡꯗꯣ ꯌꯦꯡꯉꯅꯤꯗꯅ ꯃꯣꯏꯅ ꯉꯥꯁꯦ ꯀꯌꯥꯝ ꯂꯩꯔꯤꯅꯣ ꯑꯗꯨꯒ ꯐꯥꯝ ꯃꯄꯨꯁꯤꯅ ꯍꯥꯏꯔꯤꯕ ꯄꯩꯁꯥꯁꯤꯒ ꯆꯥꯟꯅꯕ꯭ꯔꯥ ꯍꯥꯏꯕꯗꯨꯃ ꯌꯦꯡꯉꯅꯤꯗꯅ
ꯎꯝ
ꯑꯗꯨꯗꯨꯒ ꯄꯩꯁꯥꯁꯦ ꯍꯥꯏꯅꯗꯣꯏꯅꯦꯕ ꯎꯝ ꯀꯩꯅꯣ ꯇꯧꯔꯤꯕ ꯃꯤꯗꯨꯒ ꯃꯦꯂꯥ ꯇꯧꯗꯣꯔꯤꯕ ꯃꯤꯗꯨꯒ ꯑꯗꯨꯒ ꯑꯃꯨꯛ ꯃꯣꯏꯅ ꯑꯃꯨꯛ ꯑꯩꯈꯣꯏꯒꯤ ꯉꯥ ꯌꯣꯟꯕꯤ ꯃꯌꯥꯝꯁꯤꯗ ꯀꯟꯇꯦꯛ ꯇꯧꯔꯅꯤꯗꯅ
ꯑꯥ
ꯇꯧꯔꯒ ꯃꯣꯏꯅ ꯑꯗꯨꯃꯥꯏꯅ ꯇꯧꯔꯒ ꯌꯣꯟꯕ ꯑꯣꯏꯔ ꯃꯥꯜꯂꯦ ꯃꯣꯏꯗꯣ ꯉꯥꯗꯣ ꯐꯥꯔꯒ
ꯑꯣ
ꯑꯗ ꯉꯥꯗꯣ ꯀꯦꯖꯤ ꯑꯍꯨꯝ ꯃꯨꯛꯇꯤ ꯇꯥꯔꯦ ꯑꯩꯈꯣꯏꯅ ꯂꯧꯍꯧꯕꯗꯣ
ꯑꯗꯨꯗꯤ ꯉꯥ ꯍꯥꯎꯔꯅꯤꯍꯦ
ꯎꯝ
ꯑꯗꯨ ꯅꯪ ꯉꯥ ꯍꯥꯏꯔꯒꯅꯦ ꯑꯩꯈꯣꯏꯒꯤ ꯉꯥꯁꯦ ꯑꯩꯈꯣꯏꯒꯤ ꯌꯨꯝꯗ ꯌꯣꯛꯆꯕ ꯉꯥ ꯂꯩꯗꯅ ꯄꯨꯈ꯭ꯔꯤꯗꯒꯤ ꯐꯥꯔꯛꯄ ꯉꯥꯁꯤꯅ ꯃꯍꯥꯎ ꯑꯃ ꯇꯣꯡꯉꯥꯜꯂꯦꯕ ꯑꯩꯈꯣꯏꯒꯤ ꯃꯔꯛꯇꯒ ꯎꯝ ꯏꯃꯥꯅꯒ ꯀꯩꯊꯦꯜꯗꯒ ꯆꯠꯂꯒ ꯂꯩꯔꯛꯄ ꯉꯥꯁꯦ
ꯑꯥ
ꯋꯥꯪꯗꯦ ꯃꯍꯥꯎꯁꯤ ꯌꯥꯎ
ꯃꯣꯏꯗꯨꯅ ꯑꯩꯈꯣꯏꯒꯤ ꯐꯥꯝꯒꯤ ꯉꯥꯁꯦ ꯈꯔ ꯍꯥꯎꯕ ꯑꯗꯨꯝ ꯋꯥꯠꯂꯦ ꯍꯥꯎꯕ ꯑꯗꯨꯝ ꯋꯥꯠꯂꯦ ꯍꯥꯏꯗꯤ ꯍꯧꯖꯤꯛꯀꯥꯟꯗꯤ ꯉꯥ ꯃꯆꯤꯟꯖꯥꯛꯁꯨ ꯊꯣꯛꯂꯛꯑꯕꯅꯤꯅ ꯑꯗꯒꯤ ꯑꯇꯣꯞ ꯑꯇꯣꯞꯄ ꯀꯩꯅꯣ ꯌꯥꯝ ꯄꯤꯖꯕꯤ ꯌꯥꯝ ꯇꯧꯋꯦꯕ
ꯑꯩꯈꯣꯏꯅ ꯉꯅꯥ ꯊꯨꯅ ꯆꯥꯎꯥꯎꯅ ꯑꯃ ꯅꯠꯇꯀꯣ
ꯑꯥ ꯑꯗꯨꯃꯥꯏꯅ ꯌꯥꯝ ꯇꯧꯋꯦ ꯑꯗꯨꯗꯨꯅꯅꯦ ꯑꯗꯣ ꯑꯩꯈꯣꯏꯗꯤ ꯑꯩꯈꯣꯏꯗꯤ ꯇꯨꯔꯦꯟꯁꯨ ꯅꯛꯄꯅꯤꯅꯀꯣ
ꯎꯝ
ꯇꯨꯔꯦꯟꯒꯤ ꯉꯥꯁꯤꯗꯤ ꯇꯨꯔꯦꯜꯗꯤ ꯀꯩꯝ ꯊꯥꯗꯕ ꯍꯥꯏꯗꯤ ꯌꯣꯛꯄ ꯅꯠꯇꯦ ꯆꯠꯇꯦꯗꯅ ꯑꯩꯈꯣꯏꯅ ꯑꯗꯨꯗꯨꯅ ꯇꯨꯔꯦꯟꯗꯒꯤ ꯐꯥꯕ ꯉꯥꯁꯤꯗꯤ ꯃꯍꯥꯎ ꯄꯨꯔꯥ ꯇꯣꯉꯥꯟꯕꯅꯤ
ꯅꯣꯏ ꯇꯨꯔꯤꯜꯂꯣꯝꯗ ꯍꯥꯏꯔꯒꯥꯗꯤ ꯑꯩꯈꯣꯏꯒꯤ ꯇꯨꯔꯦꯟ ꯉꯥ ꯀꯔꯤ ꯇꯨꯔꯦꯟꯅꯨꯡ ꯍꯥꯏꯗ ꯉꯥ ꯅ ꯍꯥꯏꯕ꯭ꯔꯥ
ꯑꯥ ꯉꯅꯥꯥꯡꯗꯣ
ꯎꯝ ꯑꯗꯨꯁꯨ ꯍꯥꯎ ꯃꯥꯜꯂꯦꯅꯦ
ꯑꯁ ꯑꯗꯨꯗꯤ ꯐꯖꯅ ꯍꯥꯎꯋꯦꯍꯦ ꯑꯗꯨ ꯉꯥꯗꯨꯗꯤ
ꯉꯥ ꯑꯗꯨꯝ ꯆꯥꯎꯋꯦꯕ
ꯑꯁ ꯆꯥꯎꯔꯦ ꯑꯗꯨꯝ ꯆꯥꯎꯔꯦ ꯑꯩꯈꯣꯏꯒꯤ ꯇꯨꯔꯦꯟꯗ ꯂꯩꯌꯦꯕꯀꯣ ꯑꯗꯨ ꯉꯗꯣ ꯕꯤꯛꯇꯣꯔꯤꯌꯥꯟ ꯑꯗꯨꯝ ꯇꯨꯔꯦꯜ ꯑꯌꯥꯝꯕꯗ ꯑꯗꯨꯝ ꯂꯩꯕꯨꯗꯤ ꯂꯩꯔꯝꯅꯤ ꯑꯗꯨꯝ ꯑꯇꯣꯞꯄ ꯀꯩꯅꯣꯗꯁꯨ ꯂꯩꯕꯒꯤ ꯑꯗꯨꯝ ꯐꯣꯇꯣ ꯀꯩꯀꯥ ꯎꯕ ꯌꯥꯎꯋꯦꯕꯀꯣ ꯑꯗꯨꯒ ꯑꯗꯨꯒꯤ ꯉꯥꯗꯣ ꯑꯩꯅ ꯑꯉꯥꯡ ꯑꯣꯏꯔꯤꯀꯥꯟꯗꯅꯤꯅꯦ ꯍꯣꯏꯈꯣꯏ ꯏꯕꯣꯡꯅ ꯑꯩ ꯇꯨꯝꯃꯤꯕ ꯃꯇꯝꯗꯨꯗ ꯑ ꯑꯩ ꯑꯩ ꯏꯕꯣ ꯑꯩꯈꯣꯏ ꯏꯕꯣꯛꯒꯣ ꯇꯨꯃꯤꯟꯅꯩꯕ ꯏꯕꯣꯛꯒ ꯇꯨꯃꯤꯟꯅꯩ ꯅ ꯀ ꯏꯕꯣꯛ ꯑꯩꯈꯣꯏꯐꯧꯇꯤ ꯉꯥꯁꯦ ꯑꯌꯨꯛ ꯑꯌꯨꯛꯇ ꯀꯩꯅꯣ ꯏꯟ ꯁꯣꯜꯂꯦꯕ ꯇꯨꯔꯦꯟꯗ ꯃꯥꯖꯦ ꯉꯟꯅ ꯉꯟꯅ ꯆꯠꯈ꯭ꯔꯦ ꯑꯗꯨꯗꯨꯒ ꯑꯗꯨ ꯉꯥꯗꯣ ꯃꯥꯗꯤ ꯐꯥꯔꯕꯖꯥꯠꯅꯤ ꯉꯅꯥꯟꯗꯣ ꯑꯗꯨ ꯉꯥꯗꯣ ꯀꯦꯖꯤ ꯅꯤꯄꯥꯥꯟ ꯃꯥꯄꯜꯃꯨꯛ ꯇꯥꯔꯦꯕ ꯃꯇꯝꯗꯨꯗ ꯆꯥꯎꯔꯦꯕ ꯃꯥꯗꯤ ꯏꯔꯕꯖꯅꯤꯗꯨꯅꯤ ꯉꯥꯗ ꯑꯆꯧꯕꯗꯨ ꯂꯛꯂꯛ
ꯃꯥꯗꯤ ꯏꯪꯒ ꯂꯣꯢꯟ ꯀꯣꯠꯊꯦꯛꯇꯅꯥ
ꯑꯗꯨ ꯉꯥꯗꯨꯒꯤ ꯈ꯭ꯋꯥꯏ ꯐꯕ ꯑꯃ ꯂꯩꯌꯦ ꯐꯕ ꯍꯥꯏꯒꯗ꯭ꯔꯥ ꯀꯩ ꯍꯥꯏꯗꯣꯏꯅꯣ ꯑꯥ ꯍꯨꯖꯤꯛꯀꯤ ꯉꯥꯖꯦ ꯏꯁꯤꯡ ꯃꯅꯨꯡꯗꯗꯤ ꯃꯄꯥꯡꯒꯟ ꯌꯥꯝ ꯀꯜꯂꯦꯕ ꯑꯗꯨ ꯉꯥꯗꯣ꯫
ꯎꯝ꯫
ꯑꯗꯨꯒ ꯍꯦꯛ ꯀꯩꯒꯨꯝꯕ ꯀꯪꯐꯥꯟ ꯌꯧꯒ꯭ꯔꯗꯤ ꯂꯦꯡꯗꯦꯕ ꯁꯨꯡꯂꯦꯡ ꯂꯦꯡꯗꯦꯕ ꯑꯗꯨ ꯉꯥꯗꯣ꯫
ꯂꯤꯡꯗꯕꯤꯅꯦꯕ꯫
ꯂꯦꯡꯗꯕꯤꯅꯦꯕ ꯑꯗꯨꯗꯨꯅ ꯏꯟꯗꯨꯗꯩ ꯁꯣꯟꯀꯠꯂꯛꯑꯀꯥꯟꯗꯨꯗꯗꯤ ꯉꯥꯗꯣ ꯁꯨꯛꯂꯦꯡ ꯂꯦꯡꯗ꯭ꯔꯃꯅꯤꯅꯥ ꯑ ꯑꯈꯣꯏ ꯢꯕꯣꯛꯅꯖꯨ ꯂꯥꯏꯅ ꯐꯥꯕ ꯉꯝꯕ ꯍꯥꯏꯇꯥꯔꯦ ꯑꯗꯨ ꯃꯥꯅ ꯑꯗ꯭ꯋꯥꯏ ꯑꯗ꯭ꯋꯥꯏꯗ ꯋꯥꯛꯀꯤꯡ ꯆꯠꯄ ꯃꯤꯒꯩꯗ ꯃꯥꯅ ꯀꯧꯋꯦ ꯍꯥꯏꯌꯦ꯫ ꯑꯗꯨꯗꯨꯒ ꯇꯧꯔ ꯑꯌꯨꯛ ꯑꯗꯨꯗ ꯄꯨꯈꯠꯂ ꯂꯩꯔꯝꯃꯦ꯫ ꯑꯈꯣꯏ ꯁꯨꯃꯥꯡ ꯑꯗꯨꯗ ꯇꯧꯗꯅ ꯃꯌꯥꯝ ꯌꯦꯟꯅꯗꯣꯏꯅꯦꯅꯀꯣ ꯃꯇꯝꯗꯨꯗꯗꯤ ꯑꯗꯨꯒꯤ ꯉꯥꯖꯦ ꯑꯈꯣꯏꯒꯤ ꯐꯪꯅꯗꯦ ꯍꯥꯏꯇꯥꯔꯦꯅꯦ꯫ ꯑꯗ꯭ꯋꯥꯏꯗꯨꯗ ꯑꯗꯣ ꯑꯈꯣꯏ ꯢꯕꯣꯛꯅ ꯑ ꯃꯌꯥꯝ ꯃꯌꯥꯝꯗꯨꯒꯤ ꯈꯔꯒ ꯂꯣꯏ ꯌꯦꯜꯂꯦ꯫ ꯄꯩꯁꯥ ꯈꯔ ꯈ ꯀꯦꯖꯤꯗ ꯃꯇꯝꯗꯨ ꯀꯌꯥ ꯂꯧꯕꯅꯣꯗꯤ ꯑꯩ ꯀꯥꯎꯒꯔꯦ ꯑꯗꯣ ꯑꯗꯨꯃꯥꯏꯅ ꯇꯧꯔꯒ ꯆꯥꯏ ꯍꯥꯎꯋꯦꯕ ꯌꯥꯝ ꯑꯗꯩꯗꯤ ꯑꯩꯈꯣꯏ ꯅ ꯃꯣꯃꯣ ꯀꯩꯅꯣ ꯇꯧꯕꯖꯤꯗ ꯈꯣꯏ ꯆꯣꯞꯄꯗ ꯈꯣꯏ ꯆꯨꯞꯄꯗ ꯐꯥꯔꯛꯄ ꯌꯥꯎꯋꯦ ꯑꯗꯨꯝ ꯑꯗꯨꯗꯨꯅ ꯈꯣꯏ ꯆꯣꯄꯗ ꯐꯥꯕꯗꯨꯅ ꯃꯆꯥꯅꯦ ꯃꯆꯥꯅꯦ ꯍꯥꯏꯖꯤ ꯑꯗꯨꯝ ꯀꯦꯖꯤ ꯃꯈꯥꯏꯃꯨꯛ ꯑꯗꯨꯃꯥꯏꯅ ꯇꯥꯕ ꯑꯗꯨꯝ ꯌꯥꯎꯋꯦꯕꯀꯣ ꯑꯗ ꯑꯗꯨ ꯃꯥꯏ ꯊꯣꯡ ꯑꯗꯨꯝ ꯆꯥꯏ
ꯑꯗꯨ ꯑꯣꯏꯔꯒ ꯉꯥꯗ ꯈꯣꯏꯗꯒ ꯑꯗꯨꯝ ꯊꯨꯎꯕ꯭ꯔꯥ ꯈꯪꯗꯦ ꯑꯩꯈꯣꯏꯒꯤ ꯉꯥꯔꯤ ꯂꯩꯥꯏꯅꯥꯟ ꯑꯃ ꯉꯥꯄ꯭ꯔꯨꯝ ꯃꯥꯟꯕ ꯆꯑꯣꯣꯡꯉꯗꯪꯅꯦ ꯆꯤꯡꯗ ꯀꯗꯤ ꯌꯥꯝ ꯐ
ꯑ ꯉꯥꯔꯤ ꯂꯥꯏꯅꯥꯁꯨ ꯐꯥꯏ ꯑꯩꯈꯣꯏ ꯑꯩꯈꯣꯏ ꯇꯨꯔꯦꯟꯗꯨꯗꯒꯤ ꯑꯗꯨꯝ ꯉꯥꯔꯤ ꯉꯥꯔꯤ ꯂꯥꯏꯅꯥꯁꯨ ꯑꯗꯨꯝ ꯐꯥꯏꯌꯦꯕꯀꯣ ꯑꯩꯈꯣꯏ ꯏꯕꯥꯅ ꯅꯣꯡꯃ ꯊꯨꯏꯕ ꯑꯩꯈꯣꯏꯕꯥꯅ ꯅꯣꯡꯃ ꯀꯩꯅꯣ ꯇꯧꯕ ꯌꯥꯎꯈ꯭ꯔꯦ ꯑꯗꯨꯁꯨ ꯈꯣꯏꯗ ꯑꯗꯨꯁꯨ ꯆꯥꯎꯋꯦ
ꯑꯣ
ꯑꯗꯨ ꯃꯄꯥꯡꯒꯜ ꯀꯀꯟꯅꯅꯕꯕꯅꯤ ꯑꯗꯨ ꯏꯁꯤꯡꯗꯗꯤ ꯃꯣꯏꯁꯦ ꯉꯥꯒꯤ ꯆꯥꯟꯁꯦ ꯑꯃ ꯏꯁꯤꯡꯗꯗꯤ ꯃꯄꯥꯡꯒꯜ ꯀꯟꯅꯕꯖꯥꯠꯅꯤ
ꯑꯣ ꯀꯥ ꯀꯥꯗꯤ ꯌꯥꯔꯦꯕ
ꯑ ꯀꯪꯐꯥꯟ ꯀꯥꯔꯛꯑꯒꯁꯨ ꯑꯗꯨꯝ ꯍꯥꯏꯗꯤ ꯃꯣꯏꯅ ꯆꯣꯝꯃꯁꯨ ꯀꯪꯐꯥꯟꯗꯗꯤ ꯀꯩꯝꯇꯧ ꯉꯝꯗꯗꯅꯀꯣ
ꯃꯥꯅꯦ ꯃꯥꯅꯦ ꯃꯥ
ꯑ ꯑꯗꯨꯃꯥꯏꯅ ꯇꯧꯔꯒ ꯐꯥꯏꯌꯦ ꯑꯗꯨ ꯉꯥꯔꯤ ꯉꯥꯔꯤ ꯂꯩꯉꯁꯨ ꯍꯥꯎꯋꯦꯕ
ꯑꯣ ꯑꯩꯈꯣꯏꯗꯤ ꯑꯆꯥꯄꯣꯠ ꯃꯍꯥꯎ ꯈꯣꯠꯇꯔꯤꯗ ꯃꯃꯤꯡ ꯇꯥꯕꯩ ꯋꯥꯅꯤ
ꯑꯣ ꯍꯥꯎꯣꯏ ꯍꯋꯦ
ꯑꯗꯨꯃꯥꯏ ꯌꯥꯝ ꯅꯁꯨ ꯀꯥꯟꯅ ꯑꯗꯨꯝ ꯐꯣꯇꯣꯒ ꯊꯥꯗꯅꯕꯈ ꯉꯥꯟꯅꯩ ꯂꯥꯏꯅꯥ ꯐꯥꯔꯦ ꯀꯥꯏꯅ ꯑꯗꯨ ꯑꯗꯨ ꯑꯗꯨ ꯌꯦꯡꯉꯤ ꯅꯨꯡꯉꯥꯏ ꯇꯪ ꯇꯥꯡꯉꯝꯒꯅꯤꯗ ꯂꯩꯕꯤꯐꯝ ꯈꯣꯠꯇꯦꯗ ꯑꯩꯈꯣꯏꯁꯦ ꯑꯩꯈꯣꯏꯒꯤ ꯑꯗꯨꯃꯥꯏꯅ ꯐꯥꯖꯕ ꯉꯥ ꯇꯨꯔꯦꯜꯗ ꯂꯩꯕ ꯑꯗꯨꯗꯗꯤ ꯌꯨꯝꯒꯤ ꯏꯁꯥ ꯌꯣꯛꯆꯕ ꯂꯩꯗꯅ ꯑꯗꯨꯝꯕꯗꯤ ꯆꯥ ꯪꯅꯤꯡꯉꯦꯕ ꯅꯠꯇꯗꯤ ꯑꯩꯈꯣꯏꯒꯤ ꯀꯩꯅꯣꯒꯤ ꯉꯥ ꯑꯩꯈꯣꯏꯒꯤ ꯐꯥꯝ ꯌ ꯌꯣꯛꯄ ꯉꯥ ꯍꯥꯏꯗꯤ ꯂꯩꯕ ꯍꯥꯞꯄꯤꯕ ꯃꯌꯥꯝꯗꯣ ꯆꯥꯎꯥꯎ ꯅꯛꯅꯕ ꯑꯗꯩ ꯃꯤ ꯃꯁꯤꯡꯗꯤ ꯌꯥꯝꯈꯠꯂꯛꯏꯗꯣ ꯂꯥꯎꯗ ꯐ ꯁꯨ ꯆꯥꯎ ꯈꯣꯠꯇꯦ ꯑꯗꯨꯒꯤ ꯉꯥꯗꯣ ꯃꯌꯥꯝꯒꯤ ꯀꯣꯟꯅꯅꯕ ꯄꯤꯕꯗꯧꯕꯣ ꯁꯤ ꯀꯣꯟꯅꯗꯗꯅ ꯑꯗꯨꯝ ꯃꯤꯔꯝꯗꯒꯤ ꯑꯗꯨꯝ ꯎꯄꯨ ꯉꯥ ꯃꯌꯥꯝ ꯀꯔꯛꯏꯁꯤꯅꯤ ꯋꯥꯏ ꯀꯝ ꯗꯦꯁ ꯁꯔꯡ ꯈꯪꯗꯦꯦ ꯑꯗꯨ ꯅ ꯍꯧꯁꯨ ꯀꯥꯟꯖ ꯑꯦꯟꯖꯥꯡ ꯅꯥꯄꯤꯔꯦ ꯑꯗꯨ ꯇꯧꯔꯤꯅꯤ ꯏꯅꯦ ꯄꯣꯏꯒꯤꯦ ꯖꯥꯗꯒꯤꯒ ꯂꯩꯔꯤꯕ ꯍꯤꯟꯖꯥꯡ ꯅꯥꯄꯤꯁꯦ ꯆꯥꯕꯗꯤ ꯑꯅꯝꯕꯅ ꯀꯤꯔꯦꯕ
ꯈꯔꯦ ꯀꯔꯦ ꯃꯣꯏ ꯍꯥꯏꯗꯤ ꯀ ꯀꯩꯅꯣ ꯇꯧꯋꯦ ꯃꯣꯏꯗꯤ ꯀꯦꯃꯤꯀꯦꯜꯒꯤ ꯄꯣꯠꯁ ꯌꯥꯝ ꯍꯥꯞꯄꯦꯕ
ꯍꯥꯄꯦ ꯍꯥꯄꯦ
ꯎꯝ ꯑꯗꯒꯤ
ꯎꯝ
ꯈꯪꯗꯦꯗ ꯍꯥꯎꯇꯦ ꯍꯥꯏꯇꯥꯔꯦ ꯁꯦꯡꯅ ꯌꯨꯝꯗ ꯂꯩꯕ ꯌꯨꯝꯗ ꯐꯪꯕ ꯄꯣꯠꯇꯨꯅ ꯍꯦꯜꯂꯦꯕ ꯍꯥꯎꯕꯁꯦ
ꯇꯧꯕꯗꯤ ꯍꯧꯖꯤꯛꯁꯦ ꯃꯇꯝꯁꯤꯅꯅꯦꯗꯤ ꯍꯥꯏꯇꯥꯔꯦꯀꯣ ꯍꯥꯏꯗꯤ ꯃꯤ ꯃꯁꯤꯡ ꯑꯗꯨꯝ ꯌꯥꯝꯡꯈꯠꯂꯛꯏꯗꯣ ꯆꯍꯤ ꯈꯨꯗꯤꯡꯒꯤ
ꯎꯝ
ꯄꯥꯛ ꯆꯥꯎꯕ ꯍꯦꯟꯒꯠꯂꯛ ꯃꯌꯥꯝꯗꯨꯒꯤ ꯀꯣꯟꯅꯅꯕ ꯍꯣꯠꯅꯕꯗ ꯑꯗꯨꯝ ꯄꯣꯠꯊꯣꯛꯇꯣ ꯍꯥꯏꯗꯤ ꯄꯨꯊꯣꯛꯅꯕ ꯍꯣꯠꯅꯕꯗ ꯑꯗꯨꯝ ꯎꯝ ꯍꯥꯏꯗꯤ ꯍꯥꯔ ꯍꯥꯞꯄ ꯑꯃꯒ ꯍꯥꯞꯇꯕꯖꯤ ꯌꯥꯝ ꯈꯦꯠꯅꯩꯩꯗꯅ ꯄꯣꯠꯊꯣꯛꯁꯦ
ꯈꯦꯅꯩ ꯈꯦꯅꯩ꯫
ꯑꯗꯨꯅ ꯃꯌꯥꯝꯒꯤ ꯆꯥꯕ ꯀꯣꯟꯅꯕ ꯍꯣꯠꯅꯕꯗ ꯑꯗꯨꯝ ꯍꯥꯔ ꯅꯣꯡꯁꯤ ꯑꯗꯨꯝ ꯍꯥꯞꯅꯔꯦꯕ ꯑꯗꯨꯗꯨꯅ ꯆꯥꯕꯗꯤ ꯀꯣꯟꯅꯩꯕꯨ ꯏꯁꯥꯗꯗꯤ ꯐꯥꯕꯣꯠꯇ꯭ꯔꯦꯕ
ꯂꯩꯅꯥꯖꯦ ꯖꯥꯠ ꯖꯥꯠ ꯊꯣꯛꯂꯛꯑꯦ
ꯌꯥꯗ꯭ꯔꯦ
ꯑꯗꯨꯅ ꯌꯨꯝꯗ ꯊꯥꯖꯕꯅꯤ ꯈ꯭ꯋꯥꯏ ꯕꯦꯁ ꯑꯣꯏꯕꯖꯠꯅꯤꯗ ꯍꯤꯡꯒꯣꯜ ꯂꯩꯖꯔꯗꯤꯀꯣ ꯌꯨꯝꯗ ꯊꯥꯕ ꯃꯅꯥ ꯃꯁꯤꯡ ꯆꯥꯕꯁꯤꯅꯗꯤ ꯈꯋ꯭ꯥꯏ ꯐꯔꯦ ꯍꯧꯖꯤꯛ ꯃꯇꯝꯗꯗꯤ ꯑꯗꯨꯅ ꯑꯁꯨꯝ ꯂꯩꯗꯅ ꯑꯁ ꯏꯟꯖꯥꯡ ꯅꯥꯄꯤ ꯆꯥꯕꯁꯦ ꯃꯅꯥ ꯃꯁꯤꯡ ꯆꯥꯕꯁꯦ ꯄꯨꯟꯁꯤ ꯅꯨꯡꯁꯥꯡꯉꯦꯒꯥꯏ ꯍꯥꯏꯅꯩꯗꯅ ꯑꯗꯣꯏꯖꯨ ꯍꯧꯖꯤꯛ ꯌꯣꯜꯂꯤꯕ ꯀꯩꯊꯦꯟꯗ ꯐꯪꯉꯤꯕ ꯍꯟꯖꯥꯡ ꯅꯥꯄꯤꯁꯤ ꯇꯁꯦꯡꯅ ꯆꯥꯕꯗ ꯀꯤꯔꯦꯕ
ꯀꯤꯔꯦ ꯑꯗꯨ ꯍꯥꯏꯔꯒ
ꯌꯥꯎꯗ꯭ꯔ ꯄꯨꯊꯣꯛꯄ
ꯍꯥꯥ
ꯃꯇꯝ ꯍꯤꯟꯖꯥꯡ ꯅꯥꯄꯤ ꯑꯗꯨꯝ ꯄꯨꯊꯣꯔꯣꯛꯄ ꯑꯗꯨꯝ ꯌꯥꯎꯕꯅꯦ ꯑꯗꯨꯅꯤ ꯀꯥꯏꯗ ꯊꯥꯏꯅꯣ
ꯑꯗꯨ ꯍꯥꯏꯔꯒ ꯁꯟꯒ ꯆꯥꯈꯤꯗꯕꯨ ꯀꯨꯏꯔꯅꯦ ꯑꯩꯈꯣꯏꯅ ꯊꯥꯏꯅ ꯂꯩꯃꯤꯟꯅꯩꯀꯥꯟꯗꯗꯤ ꯐꯖꯅ ꯆꯥꯕꯅꯤꯅꯦ
ꯑꯦ ꯀꯩꯅꯣꯅꯦ ꯁꯟ ꯁꯟ ꯆꯥꯏ ꯐꯖꯅ ꯑꯗꯨꯝ ꯁꯟꯁꯨ ꯍꯥꯎꯏꯅꯦ ꯅꯪ ꯑꯗꯨꯝ ꯑꯁ ꯅꯪꯅ ꯊꯣꯡꯕꯗꯨꯅꯤꯅꯦꯍꯦ ꯆꯥꯅꯤ ꯀꯩꯒꯦ ꯑꯩꯊꯣꯡ ꯆꯪꯅꯤꯡꯗꯦꯅꯦ ꯑꯗꯨꯅꯦ ꯅꯣꯏ ꯑꯩ ꯅꯣꯡ ꯐꯝꯃꯒ ꯅꯪ ꯈꯨꯊꯣꯡꯗꯨ ꯑꯃꯠ ꯌꯦꯡ ꯇꯥꯔꯦ
ꯎꯝ ꯌꯦꯡꯁꯤ ꯌꯦꯡꯁꯤ ꯅꯣꯡꯃ ꯐꯖꯅ ꯄꯨꯜꯂꯒ ꯑꯣ ꯐꯔꯦ ꯑꯗꯨꯗꯤ ꯍꯣ ꯍꯣ ꯍꯣꯏ ꯐꯔꯦ ꯐꯔꯦ ꯑꯗꯨꯗꯤ ꯑꯩ ꯁꯣꯝ ꯅꯥꯀꯟꯗ ꯀꯧꯁꯜꯂꯦ
ꯑꯣ ꯍꯣ ꯐꯔꯦ ꯐꯔꯦ ꯎꯝ ꯊꯥꯃꯦ ꯊꯥꯃꯦ